ꯍꯜꯂꯣ
ꯍꯜꯂꯣ ꯑꯥ
ꯀꯩꯗꯧꯔꯤꯒꯦ ꯕ꯭ꯔꯣ
ꯑ ꯍꯧꯒꯠꯇ꯭ꯔꯤ ꯐꯃꯨꯡꯗ ꯂꯩꯔꯤ
ꯎꯝ ꯅꯣꯡ ꯇꯥꯕ꯭ꯔꯣ
ꯎꯝ ꯍꯧꯖꯤꯛꯄꯨꯗꯤ ꯇꯥꯗꯦ
ꯎꯝ ꯑꯩꯈꯣꯏꯗꯤ ꯇꯥꯗꯧꯒꯤ ꯃꯝꯃꯛꯑꯦ
ꯑꯣ ꯁ꯭ꯋꯥꯢꯗꯁꯨꯨ ꯃꯝꯃꯦꯗ
ꯑꯣ
ꯍꯣꯔꯦꯟ ꯇꯥꯔꯛꯄ ꯐꯤꯕꯝ ꯂꯩ
ꯑꯥ ꯀꯩꯅꯣ ꯊꯕꯛ ꯇꯧꯔꯤꯔꯣ
ꯑ ꯈꯣꯡꯎꯞ ꯁꯨꯝ ꯄꯣꯂꯤꯁ ꯇꯧꯔꯝꯕꯅꯤꯗ
ꯑꯣ ꯍꯣꯔꯦꯟ ꯊꯕꯛ ꯆꯠꯅꯤꯉꯥꯏꯀꯣ
ꯑꯥ
ꯕꯦꯛꯒ꯭ꯔꯥꯎꯟ ꯅꯣꯢꯁ
ꯍꯥꯥ
ꯕꯦꯛꯒ꯭ꯔꯥꯎꯟ ꯅꯣꯢꯁ ꯇ ꯀꯩꯅꯣ ꯇꯥꯏꯅꯦ ꯑꯗꯨꯒꯤ
ꯕ꯭ꯔꯁ ꯇꯛꯄ ꯑꯗꯨꯒꯤ
ꯑꯣ
ꯕ꯭ꯔꯗꯔ ꯍꯣꯢꯗꯤ
ꯉꯔꯥꯡ ꯅꯍꯥꯟ ꯊꯦꯡꯅ ꯇꯨꯝꯂꯨꯕꯒꯤ ꯌꯥꯗꯦꯅꯦ ꯇꯥꯏꯃꯤꯡꯁꯦ ꯉꯔꯥꯡꯗꯨꯁꯨ ꯉꯟꯅ ꯇꯨꯝꯁꯦ ꯍꯥꯏꯔꯒ ꯑꯃꯨꯛ ꯇꯨꯝꯕ ꯌꯥꯗꯕ ꯇꯥꯏꯃꯤꯡ ꯆꯦꯟꯖ ꯇꯧꯕꯒꯤ ꯌꯥꯗꯦꯅꯦ
ꯕꯣꯜ ꯌꯦꯡꯕ꯭ꯔꯣ
ꯑꯣ ꯑꯗꯨꯒꯤ ꯇꯥꯏꯃꯤꯡꯗꯨ ꯕꯣꯜ ꯌꯦꯡꯉꯒ ꯊꯦꯡꯅ ꯇꯨꯝꯕꯗꯣ ꯉꯟꯅ ꯇꯨꯝꯕ ꯌꯥꯗꯦꯕ ꯑꯃꯨꯛ
ꯑꯣ
ꯑꯗꯨꯒꯤ ꯍꯧꯒꯠꯄꯁꯨ ꯊꯦꯡꯗ꯭ꯔꯤꯅꯤ ꯇꯥꯏꯃꯤꯡꯁꯤ ꯌꯥꯗ꯭ꯔꯦ ꯎꯝ ꯊꯕꯛꯁꯨ ꯍꯟꯗꯛ ꯃꯔꯛꯇꯤ ꯊꯕꯛꯁꯨ ꯇꯧꯗꯝꯅꯤꯅ ꯑꯗꯨ ꯇꯥꯏꯃꯤꯡ ꯂꯩꯇ꯭ꯔꯦ ꯉꯔꯥꯡ ꯅꯨꯡꯗꯥꯡꯗꯤ ꯌꯦꯡꯗꯦꯗ ꯌꯦꯡꯅꯤꯡꯗ꯭ꯔꯕ ꯐꯣꯟ ꯄꯥꯏꯔꯒ ꯑꯗꯨꯝ ꯇꯨꯝꯃꯦ
ꯕ꯭ꯔꯥꯖꯤꯜꯒ ꯁ꯭ꯀꯣꯠꯂꯦꯟꯒ ꯁꯥꯟꯅꯕꯗꯣ ꯑꯗꯨꯈꯛ ꯌꯦꯉꯤ
ꯑꯣ ꯃꯣꯔꯅꯤꯡꯗ ꯅꯠꯇ꯭ꯔꯣ
ꯑ ꯁꯤꯁ ꯊ꯭ꯔꯇꯤ ꯇꯦꯟꯗꯒꯤ
ꯎꯝ ꯑꯗꯨꯗꯤ ꯀꯨꯏꯗ꯭ꯔꯤꯅꯦ ꯌꯦꯡꯕ ꯂꯣꯏꯕ ꯐꯖꯕ꯭ꯔꯣ
ꯑ ꯑ ꯑꯗꯨꯃ ꯐꯖꯩ
ꯑꯝ ꯀꯅꯥꯅ ꯉꯝꯒꯦ
ꯕ꯭ꯔꯥꯖꯤꯜꯅ
ꯑ ꯍ
ꯏꯁꯀꯣꯔꯦꯜꯁ ꯏꯁꯀꯣꯔ ꯑꯃꯨꯛ ꯇꯧꯔꯛꯀꯦ ꯏꯁꯀꯣꯔ ꯑꯍꯨꯝ ꯆꯟꯈ꯭ꯔꯦ ꯏꯁꯀꯣꯠꯂꯦꯟ ꯑꯃꯐꯧ ꯆꯟꯈ꯭ꯔꯦ
ꯑꯣ ꯍꯣ ꯑꯁ ꯍꯟꯗꯛ ꯃꯔꯛꯀꯤ ꯀꯩꯅꯣ ꯋꯥꯔꯜ ꯀꯞꯁꯦ ꯆꯟꯕꯅ ꯑꯗꯨꯝ ꯒꯣꯜ ꯑꯅꯤ ꯑꯍꯨꯝ ꯃꯔꯤ ꯑꯗꯨꯝ ꯆꯟꯕ
ꯆꯟꯗꯕꯅ ꯑꯗꯨꯝ ꯑꯃꯛ ꯑꯃꯨ ꯍꯥꯎꯁꯨ ꯆꯟꯗꯕ ꯌꯦꯡꯃꯥ ꯅꯨꯡꯉꯥꯏꯇꯦꯗ ꯑꯗꯨꯒꯤꯗꯣ
ꯋꯥꯔꯜꯡ ꯀꯞꯁ ꯁꯦ
ꯎꯝ ꯃꯃꯤꯡ ꯈꯔ ꯂꯩꯕ ꯀꯟꯇ꯭ꯔꯤꯁꯤꯡꯅ ꯑꯗꯨꯝ ꯀꯥꯔꯤꯅꯤ
ꯑꯥ
ꯀ꯭ꯋꯥꯇꯔꯗ ꯈꯔ ꯐꯖꯒꯗꯧ ꯃꯥꯜꯂꯦ
ꯎꯝ ꯀ꯭ꯋꯥꯇꯔꯒꯨꯝꯕ ꯁꯤꯇꯤꯒꯨꯝꯕꯁꯤꯗ ꯈꯔꯗꯤ ꯐꯖꯧ ꯃꯥꯜꯂꯦ ꯑꯗꯨ ꯐꯥꯎꯒꯤꯗꯤ ꯌꯦꯡꯕꯁꯦ ꯏꯅꯨꯡ ꯅꯨꯡꯉꯥꯏꯇꯦ
ꯎꯝ
ꯑꯄꯣꯅꯤꯟꯒꯨꯝꯕ ꯇꯤꯝ ꯑꯃꯅ ꯑꯗꯨꯝ ꯀꯟꯕ ꯑꯃꯔꯣꯝꯗꯅ ꯑꯃꯨꯛ ꯌꯥꯗꯕ ꯑꯗꯨꯗꯣ ꯐꯖꯗꯦꯕ
ꯑꯣ
ꯎꯝ ꯑꯝ ꯀ꯭ꯇꯔ ꯌꯦꯡꯅꯤꯡꯈ꯭ꯔꯦ
ꯑꯗꯒꯤ ꯍꯧꯗꯣꯏꯅꯣ
ꯎꯝ
ꯀꯋꯥꯇ꯭ꯔꯗꯩꯗꯤ ꯅꯣꯏ ꯑꯃꯨꯛ ꯅꯨꯉꯥꯏꯔꯛꯇꯧ ꯃꯥꯜꯂꯦ
ꯎꯝ ꯎꯝ ꯗꯦꯠ ꯇ꯭ꯋꯦꯟꯇꯤ ꯑꯩꯠꯀꯤ ꯉꯥꯏꯔꯤ ꯑꯥꯔꯖꯦꯟꯇꯤꯅꯥꯒꯤ ꯑꯃꯨꯛ ꯑꯩꯗꯤ
ꯇꯤꯅꯥꯁꯨ ꯐꯖꯥꯔꯦ ꯃꯦꯁꯤ
ꯎꯝ
ꯃꯥꯁꯨ ꯍꯟꯇꯛꯅ ꯂꯥꯁ ꯄ꯭ꯂꯦ ꯑꯣꯏꯔꯝꯒꯅꯤꯅ
ꯎꯝ ꯂꯥꯁ ꯋꯥꯔꯜ ꯀꯞꯀꯤꯗꯤ ꯂꯥꯁ ꯑꯣꯏꯔꯅꯤ
ꯃꯥ ꯂꯥꯁ
ꯎꯝ ꯎꯝ
ꯍꯟꯗꯛꯒꯤ ꯋꯥꯔꯜ ꯀꯞ ꯐꯥꯎ ꯑꯩ ꯊꯥꯖꯗꯕꯅꯦ ꯃꯣꯏ ꯑꯅꯤ ꯆꯪꯒꯅꯤ ꯍꯥꯏꯕ ꯑꯗꯨꯝ ꯆꯪꯉꯦ
ꯔꯤꯇꯥꯌꯔꯠ ꯆꯠꯀꯗ꯭ꯔꯥ ꯈꯟꯕꯅꯤꯅꯦ ꯑꯩꯗꯤ ꯅꯍꯥꯟ ꯇꯨ ꯊꯥꯎꯖꯟ ꯇ꯭ꯋꯦꯟꯇꯤ ꯇꯨꯗ ꯁꯥꯟꯅꯕꯗꯣ ꯑꯗꯨꯅ ꯂꯥꯁ ꯑꯣꯏꯒꯅꯤꯅ ꯑꯗꯨꯝ ꯑꯩꯗꯤ ꯈꯟꯕꯅꯤ ꯑꯗꯨꯕꯨ ꯁꯥꯟꯅꯗꯤ ꯁꯥꯟꯅꯔꯛꯑꯦ
ꯑꯐꯥꯎ ꯑꯐꯥꯎꯕꯁꯤꯡꯁꯤꯅ ꯁꯨꯝ ꯔꯤꯇꯥꯌꯔ ꯆꯠꯂꯦ ꯑꯉꯥꯡ ꯅꯍꯥ ꯉꯥꯛꯇ ꯑꯣꯏꯅ ꯁꯨꯝ ꯇꯧꯔꯛꯄꯁꯤꯗꯤ
ꯎꯝ ꯑꯥꯔꯖꯦꯟꯇꯤꯅꯥꯒꯤ ꯗꯤꯃꯥꯔꯤꯌꯥꯁꯨ ꯔꯤꯇꯥꯌꯔ ꯆꯠꯈ꯭ꯔꯦ
ꯎꯝ ꯑꯗꯨꯒ ꯑꯥꯔꯖꯦꯟꯇꯤꯅꯥꯒꯤ ꯈꯔꯞ ꯐꯖꯕꯗꯣ ꯀꯩꯅꯣ ꯃꯦꯁꯤꯒꯤ ꯄꯣꯖꯤꯁꯟꯗ ꯁꯅꯕꯗꯨ ꯗꯤꯕꯂꯥ ꯍꯥꯏꯕ꯭ꯔꯥ ꯑꯗꯨꯁꯨ ꯎꯗ꯭ꯔꯦꯅꯦ
ꯑꯥ ꯑꯗꯨꯁꯨ ꯔꯤꯇꯥꯌꯔ ꯆꯥꯠꯂꯕꯔ ꯈꯪꯗꯦ ꯍꯟꯗꯛꯇꯤ ꯎꯗꯦ
ꯑꯗꯨꯝ ꯐꯖꯕꯅꯦ ꯃꯥꯏ ꯁꯥꯟꯅꯕꯗꯨ
ꯑꯗꯨꯒ ꯐ꯭ꯔꯥꯟꯁꯀꯤ ꯄꯣꯛꯄ ꯍꯥꯏꯕ꯭ꯔꯥ ꯑꯗꯨ ꯎꯕ꯭ꯔꯥ ꯑꯩꯗꯤ ꯐ꯭ꯔꯥꯟꯁ ꯑꯩ ꯃꯦꯠꯁ ꯀꯌꯥ ꯌꯦꯡꯗꯦꯕ
ꯍꯣꯏ ꯑꯗꯨ ꯎꯗꯦ
ꯎꯝ ꯑꯗꯨꯝ ꯄ꯭ꯂꯦꯌꯔꯁꯤꯡ ꯎꯝ ꯄ꯭ꯂꯦꯌꯔꯁ ꯑꯅꯧꯕ ꯑꯗꯨꯝ ꯁꯤꯟꯕ ꯃꯥꯜꯂꯦ
ꯑꯥ ꯍꯥꯟꯅꯒꯤ ꯑꯔꯤꯕ ꯐ꯭ꯔꯥꯟꯁꯀꯤꯗ ꯌꯥꯎꯔꯤꯕ ꯃꯕꯥꯄ ꯃꯕꯥꯄꯦ ꯑꯃ ꯌꯥꯎꯔꯦ ꯑꯗꯒꯤ ꯃꯣꯏ ꯑꯍꯨꯝ ꯃꯔꯤ ꯈꯛꯇꯅꯤ ꯌꯥꯎꯔꯤꯕꯕꯣ ꯍꯥꯟꯅꯩ ꯑꯔꯤꯕꯕꯨ
ꯎꯝ ꯎꯝ ꯔꯤꯜ ꯐꯖꯕ ꯑꯃ ꯌꯥꯝ ꯅꯣꯛꯅꯤꯡꯕ ꯑꯃ ꯎꯏꯅꯦ ꯔꯣꯅꯥꯜꯗꯣꯒꯤ
ꯌꯨꯇꯨꯕꯔꯁꯤꯡꯅ ꯅꯨꯄꯤ ꯑꯃ ꯇꯧꯕꯗꯣ ꯎꯕ꯭ꯔꯥ ꯅꯪꯖꯨ ꯍꯥ ꯍꯥ ꯍꯥ ꯅꯣꯏꯒꯤ ꯔꯣꯅꯦꯜꯗꯣ ꯀꯌꯥꯝ ꯐꯖꯔꯗꯅ ꯕꯣꯜ ꯑꯃ ꯍꯦꯛ ꯆꯟꯕꯗ ꯁꯨꯏ ꯍꯦꯛ ꯊꯨꯠ ꯇꯧꯕꯗꯣ ꯑꯗꯨꯝ ꯑꯩ ꯍꯟꯖꯤꯟ ꯍꯟꯖꯤꯟ ꯌꯦꯡꯕꯅꯦ ꯑꯗꯨꯏꯗꯤ
ꯃꯁꯛꯇꯨꯒ ꯌꯥꯝ ꯆꯥꯅ ꯅꯣꯛꯅꯤꯡꯕ
ꯍꯦ ꯍꯦ
ꯑꯦꯛꯇꯤꯡ ꯐꯖꯩ ꯌꯨꯇꯨꯕꯔꯁꯤꯡ ꯑꯗꯨꯝ ꯑꯦꯛꯇꯤꯡ ꯎꯝ ꯇꯧꯕ ꯍꯩꯌꯦꯅꯦ ꯃꯣꯏꯒꯤꯗꯣ
ꯌꯨꯇꯨꯕꯔꯁ ꯈꯔ ꯂꯩꯌꯦ ꯌꯥꯝ ꯌꯥꯝ ꯎꯝ ꯀꯩꯅꯣ ꯐꯤꯂꯝꯗꯒꯤ ꯍꯦꯟꯅ ꯃꯣꯏ ꯑꯦꯛꯇꯤꯡ ꯍꯩꯕ ꯈꯔ ꯌꯥꯎꯏꯅꯦ ꯌꯨꯇꯨꯕꯔꯁꯤꯡꯁꯦ ꯀꯔꯤ ꯍꯥꯏꯕ ꯃꯃꯤꯡꯁꯤꯡꯗꯣ ꯀꯥꯎꯔꯦ ꯑꯥ ꯀꯩꯅꯣ ꯅꯨꯄꯤ ꯑꯃ ꯀꯩꯅꯣ ꯑ ꯑꯍꯟ ꯅꯨꯄꯤ ꯌꯥꯝ ꯁꯥꯕꯤꯗꯣ
ꯑ ꯔꯅꯤꯕꯂꯥ
ꯎꯝ ꯑꯗꯨ ꯑꯗꯨ ꯑꯗꯨ ꯅꯨꯄꯤꯁꯨ ꯌꯥꯝ ꯌꯥꯝ ꯃꯥꯂꯦꯅꯦ ꯑꯗꯨꯗꯣ
ꯑꯍꯟ ꯁꯥꯔ ꯀꯣꯡ ꯀ꯭ꯋꯥꯒ ꯆꯥꯔꯒ ꯃꯥꯅ ꯇꯧꯕꯒꯤ
ꯃꯣꯏ ꯃꯣꯏ ꯀꯩꯅꯣ ꯏꯀꯥꯏꯕꯁꯨ ꯍꯥꯏꯕꯗꯤ ꯍꯪꯒꯣꯏꯕꯁꯨ ꯂꯩꯇꯦ ꯍꯥꯏꯕꯗꯤ ꯃꯣꯏ ꯀꯟꯁꯤꯗꯦꯟꯗꯣ
ꯐ꯭ꯔꯤ ꯑꯣꯏꯕꯗꯣ ꯌꯥꯝ ꯐ꯭ꯔꯤ ꯑꯣꯏꯅ ꯇꯧꯕꯗꯣ ꯀꯩꯅꯣ ꯍꯋꯥꯏꯖꯥꯔ ꯌꯣꯟꯕꯤ ꯁꯥꯕꯗꯣ ꯑꯗꯨ ꯃꯇꯥꯡꯅ ꯎꯝ ꯌꯥꯝ ꯃꯥꯜꯂꯦ ꯅꯨꯡꯄꯤꯁꯨ ꯎꯝ ꯃꯣꯏ ꯇꯤꯝꯗꯨ ꯑꯗꯨꯝ ꯐꯖꯩ ꯃꯣꯏꯗꯣ ꯊꯧ